ꯑ ꯅꯨꯡꯉꯥꯏꯔꯤꯕ꯭ꯔꯣ
ꯑꯦ ꯊꯤꯅꯥ ꯅꯨꯡꯉꯥꯏꯍꯦ
ꯑꯧ ꯑꯧ ꯀꯔꯤ ꯇꯧꯔꯝꯕ꯭ꯔꯣ ꯅꯪꯗꯤ
ꯍꯧꯖꯤꯛꯇ ꯌꯦꯡꯂꯝꯕꯅꯤꯅ ꯑꯩꯈꯣꯏ ꯌꯨꯝ ꯑꯩꯈꯣꯏꯗ
ꯀꯔꯤ ꯌꯦꯡꯉꯝꯕꯅꯦꯕ
ꯁꯥ ꯀꯛꯂꯝꯕ ꯑꯗꯨꯒꯤ
ꯑꯣ ꯑꯣ ꯑꯣ ꯑꯣ ꯀꯔꯤ ꯁꯥꯅꯣ
ꯃꯈꯣꯡ ꯃꯔꯤ ꯑꯣꯛꯁꯥ
ꯑꯣꯛꯁꯥ ꯑꯣ ꯑꯣ ꯑꯣ ꯑꯣ ꯑꯣꯛꯁꯥꯁꯨ ꯍꯥꯎꯋꯤꯅꯦ ꯑꯗꯣ ꯑꯩꯗꯤ ꯑꯣꯛꯁꯥꯗꯣ ꯑꯣꯛꯁꯥ ꯂꯥꯕꯗꯨ ꯃꯅꯝ ꯊꯣꯛꯄꯁꯤꯡꯗꯤ ꯑꯩꯗꯤ ꯆꯥꯅꯤꯡꯗꯦꯅꯦ
ꯑꯁ ꯌꯥꯝ ꯍꯥꯏꯔꯝꯃꯤꯅ ꯄꯨ꯭ꯔꯥ
ꯑꯩꯗꯤ ꯌꯥꯝ ꯑꯦꯛꯁꯄꯥꯔꯠ ꯑꯣꯏꯈ꯭ꯔꯦ ꯑꯗꯨ ꯃꯇꯥꯡꯗ ꯑꯩꯁꯦ ꯍꯦꯛꯇ ꯍꯥꯎꯗꯕꯗꯣ ꯍꯦꯛꯇ ꯑꯩꯉꯣꯟꯗ ꯄꯥꯟꯕꯒꯤꯀꯣ ꯍꯧꯖꯤꯛꯇꯤ ꯌꯥꯝ ꯍꯩꯈ꯭ꯔꯕꯅꯦ ꯑꯗꯨ ꯅꯈꯣꯏꯗꯤ ꯀꯔꯤꯒꯤꯔꯣ ꯅꯪ ꯅꯪ ꯌꯣꯟꯅ ꯉꯥꯏꯔꯣ ꯅꯪ ꯎꯝ
ꯅꯠꯇꯦ ꯆꯃꯤꯟꯅꯅꯤ
ꯆꯃꯤꯟꯅ ꯍꯥꯏꯔꯥ
ꯆꯥꯃꯤꯅꯕ ꯅꯠꯇꯦ ꯍꯥꯢꯇꯔꯦ
ꯑꯗꯨꯗꯤ ꯑꯁ ꯅꯈꯣꯏꯗꯤ ꯄꯨꯔꯥ ꯕꯔꯥ ꯈꯅꯥ ꯕꯔꯥ ꯈꯅꯥ ꯇꯧꯈꯤꯗꯧꯔꯤꯅꯦ ꯑꯗꯨꯗꯤ
ꯀꯣꯔꯥꯛ ꯑꯃ ꯎꯝ
ꯀꯔꯤ ꯀꯔꯤꯒꯤ ꯕꯥꯔ꯭ꯗꯦꯒꯤꯔꯣ ꯀꯔꯤꯒꯤꯔꯣ ꯑꯁ ꯅꯈꯣꯏꯅ ꯐꯖꯅ ꯀꯛꯑꯒ ꯂꯩꯕꯁꯤꯕꯣ
ꯕꯥꯔꯗꯦꯒꯤ ꯅꯠꯇꯦꯗ ꯄꯩꯁꯥ ꯈꯥꯎꯃꯤꯟꯅꯔꯒ ꯆꯥꯕꯗꯨꯣ
ꯑꯣ ꯑꯣ ꯑꯁ ꯑꯗꯨꯁꯨ ꯌꯥꯝ ꯅꯨꯡꯉꯥꯏꯕ ꯀꯩꯅꯣꯅꯤꯅꯦ ꯏꯟꯇ꯭ꯔꯦꯁ ꯑꯃꯅꯤꯅꯦ ꯑꯗꯨꯁꯨ
ꯎꯝ ꯆꯥꯃꯤꯟꯅꯕ ꯍꯥꯏꯁꯨ ꯃꯄꯨꯝ ꯄꯨꯔꯥ ꯄꯨꯝ ꯑꯃ ꯂꯧꯒꯅꯣ ꯅꯠꯇꯕꯀꯣ
ꯍꯣꯏ
ꯑꯣꯏꯅ ꯀꯖꯤ ꯍ ꯇꯔꯥꯍꯨꯝꯗꯣꯏ ꯇꯔꯥꯃꯉꯥ ꯄꯨꯔꯄ ꯑꯃ ꯃꯇꯝꯗ ꯈꯣꯏ ꯃꯈꯩ ꯌꯦꯡꯅꯕꯅꯤꯗ
ꯌꯦꯡꯅꯕꯗꯣ ꯑꯁ ꯃꯤ ꯑꯗꯨꯝ ꯑꯗꯨꯃꯥꯏꯅ ꯑꯗꯨꯃꯥꯏꯅ ꯇꯧꯕꯗꯅ ꯇꯣꯡꯕ ꯃꯥꯜꯂꯦꯀꯣ ꯍꯣꯡꯁꯨ ꯈꯔ ꯍꯣꯡꯔꯝꯒꯗ꯭ꯔꯥ
ꯍꯣꯏ ꯍꯧꯖꯤꯛ ꯂꯩ ꯂꯩꯌꯣ ꯍꯥꯏꯕꯣ
ꯑꯥ ꯑꯥ ꯎꯝ ꯍꯣꯏ ꯇꯥꯏꯌꯦ ꯇꯥꯏꯌꯦ ꯑꯗꯨꯝ ꯍꯥꯏꯌꯣ
ꯈꯣꯏ ꯁꯥꯒꯩꯅ ꯑꯃꯨꯛꯀ ꯃꯣꯏ ꯂꯩꯕꯤꯌꯨ ꯑꯅ ꯄꯨꯔꯛꯄꯅꯤꯗ ꯑꯑ ꯃꯣꯏꯅ ꯊꯤꯜꯂꯛꯄ ꯊꯤꯜꯂꯛꯄ ꯃꯇꯝꯗ ꯑꯩꯈꯣꯏꯅ ꯑꯩꯈꯣꯏ ꯑꯩꯈꯣꯏ ꯅꯛꯅꯕꯁꯤꯡ ꯑꯗꯨꯝ ꯂꯧꯅꯔꯒ ꯆꯥꯥꯖꯦ ꯍꯥꯢꯅ ꯂꯧ ꯀꯧꯕꯅꯤꯗ
ꯑꯣ ꯑꯣ ꯑꯣ ꯑꯗꯨꯗ ꯊꯣꯡꯕꯗꯤ ꯅꯪꯅꯗꯤ ꯀꯛꯈ꯭ꯔꯦ ꯊꯣꯡꯕꯗꯤ ꯀꯅꯥꯅ ꯊꯣꯡꯒꯅꯤ ꯅꯪꯗꯣ ꯑꯃꯨꯛꯀ ꯊꯣꯡꯒꯦꯔꯣ ꯑꯇꯩꯅ ꯊꯣꯡꯒꯦꯔꯣ
ꯑꯩ ꯊꯣꯡꯉꯣꯏꯗ ꯀꯞꯁꯨ ꯀꯛꯇꯤꯗ ꯑꯩ ꯌꯦꯡꯂꯝꯕ ꯈꯛꯇꯅꯤꯗ ꯑꯩꯗꯤ
ꯍꯥꯍꯥꯍꯥꯍꯡ ꯅꯪ ꯊꯣꯡꯕ ꯍꯩꯇꯕ꯭ꯔꯣ
ꯑꯁ ꯀꯃꯥꯏꯅ ꯊꯣꯡꯕ ꯍꯥꯏꯔꯣꯏꯔꯥ ꯑꯗꯨꯕꯨ
ꯅꯪ ꯊꯣꯡꯕ ꯅꯪ ꯊꯣꯡꯕꯗꯨ ꯍꯥꯎꯅꯉꯥꯏ ꯃꯥꯜꯂꯦꯗ
ꯑꯩꯁ ꯈꯨꯠ ꯗꯥꯎ ꯃꯅꯤ
ꯅꯪꯗꯤ ꯀꯃꯥꯏꯅ ꯊꯣꯡꯕ꯭ꯔꯥ ꯃꯁꯥꯂꯥꯒꯨꯝꯕ ꯍꯦꯛꯇ ꯊꯥꯛꯀꯟꯕ꯭ꯔꯥ ꯊꯥꯛꯇꯕ꯭ꯔꯥ
ꯑꯦ ꯑꯩꯈꯣꯏꯗꯤ ꯆꯤꯡꯒꯤ ꯈꯛꯇ ꯊꯥꯛꯄꯅꯦ ꯃꯁꯂꯥ ꯌꯥꯝꯅ ꯍꯥꯞꯇꯦ
ꯃꯁꯂꯥꯒꯨꯝꯕ ꯌꯥꯝ ꯍꯥꯞꯇ꯭ꯔꯒ ꯃꯥꯒꯤ ꯃꯅꯥꯒꯨꯝꯕ ꯋꯥ ꯐꯗꯤꯒꯣꯝꯒꯨꯝꯕ ꯑꯗꯨꯒ ꯆꯤꯡꯒꯤ ꯃꯅꯥ ꯀꯩꯅꯣꯝꯃ ꯂꯩꯕꯗꯣ ꯑꯩꯁꯨ ꯃꯩꯇꯩꯂꯣꯟꯗꯗꯤ ꯍꯧ ꯍꯥꯏꯕ ꯍꯩꯇꯦ ꯇꯦꯁꯇ ꯖꯤꯡ ꯖꯤꯡ ꯇꯧꯕꯗꯨ ꯑꯍꯍꯑ ꯇ ꯑꯗꯨꯒꯨꯝꯕ ꯍꯥꯎꯔꯗꯤ ꯍꯥꯎ ꯄꯨꯅꯦ ꯍꯣꯏ ꯃꯁꯂꯥ ꯌꯥꯝ ꯇꯤꯁꯨ ꯑ
ꯁ꯭ꯋꯥꯏ ꯁꯋꯥꯏ ꯂꯥꯎꯕꯅꯦ ꯀꯩꯅꯣ ꯇꯦꯖꯗꯣ
ꯍ ꯍꯣꯏꯅꯦ ꯐꯖꯅ ꯊꯣꯡꯕꯤꯕꯁꯨ ꯑꯗꯨꯝ ꯍꯥꯎ ꯍꯥꯎꯗꯤ ꯍꯥꯎꯋꯦꯗꯤ ꯑꯩꯁꯨ ꯉꯔꯥꯡ ꯉꯔꯥꯡ ꯅꯍꯥꯟꯔ ꯑꯩꯈꯣꯏꯒꯤ ꯍꯦꯛ ꯑꯩꯈꯣꯏꯒꯤ ꯅꯦꯕꯔꯗꯣ ꯃꯣꯏꯁꯨ ꯀꯛꯄꯒꯤ ꯀꯣ
ꯏꯪꯗꯤ ꯄꯨꯛꯎ
ꯎꯝ ꯑꯗꯨꯒꯤ ꯑꯩꯁꯨ ꯂꯩꯌꯦ ꯑꯩꯒꯤ ꯅꯦꯕꯔꯁꯨ ꯁꯥ ꯀꯛꯄ ꯃꯣꯏꯗꯤ ꯁꯥ ꯑꯣꯛꯁꯥ ꯂꯣꯏꯌꯦꯕ ꯃꯣꯏ ꯄꯥꯝ ꯂꯩꯩꯕ ꯑꯗꯨ ꯃꯣꯏꯅ ꯀꯛꯄꯒꯤ ꯑꯩꯔꯥ ꯑꯁ ꯅꯨꯄꯤꯔꯥ ꯅꯨꯄꯥꯔꯥ ꯑꯣꯛꯁꯦ ꯍꯥꯏꯔꯒ ꯅꯨꯄꯤꯅꯦ ꯍꯥꯏꯕꯒꯤ ꯑꯗꯨꯗꯤ ꯍꯣꯏꯅ ꯑꯩꯁꯨ ꯀꯤꯂꯣ ꯑꯅꯤ ꯂꯧꯋꯦ ꯑꯌꯥꯝꯕ ꯃ ꯇꯣꯡ ꯂꯧꯔꯒ ꯈꯔ ꯀꯪꯉꯦ ꯑꯗꯨꯒ ꯈꯔꯅ ꯑꯗꯨꯝ ꯎꯝ ꯀꯩꯅꯣ ꯎꯝ ꯑꯗꯨꯝ ꯆꯥꯔꯦ ꯊꯣꯡꯔꯒꯀꯣ ꯍꯥꯎꯋꯦ ꯃꯈꯣꯏꯒꯤꯗꯨꯁꯨ ꯅꯪ ꯑꯌꯨꯛꯇꯤ ꯀꯔꯤ ꯏꯟꯁꯥꯡ ꯆꯥꯔꯦ ꯎ ꯎꯝ ꯎꯝ
ꯉꯁꯥꯏ ꯀꯔ ꯂꯦꯝꯕ ꯑꯗꯨꯒꯤ ꯑꯗꯨꯗꯣ ꯆꯔꯦ ꯑꯩꯗꯤ
ꯑꯣ ꯑꯣ ꯑꯣ ꯑꯣ ꯑꯣꯀꯦ ꯀꯥꯂꯦꯟꯗꯔꯁꯦ ꯉꯥꯗꯤ ꯍꯥꯎꯗꯤ ꯍꯥꯎꯕꯅꯦꯍꯦ ꯑꯣꯔ ꯑꯦꯖꯥꯞꯁꯦ ꯑꯥ ꯑꯥ ꯑꯣꯝ
ꯍꯥꯎꯅꯦ ꯍꯥꯏꯕꯅꯦ
ꯠꯇ ꯑꯗꯨ ꯍꯣꯔꯦꯟ ꯅꯨꯡꯗꯥꯡꯗꯤ ꯑꯣꯛꯁꯥ ꯆꯥꯕ ꯇꯥꯔꯦꯅꯦ ꯀꯣ
ꯀꯥꯔꯖꯂꯣꯅꯥ
ꯑ ꯅꯣꯏꯗꯤ ꯃꯤ ꯀꯌꯥꯃꯨꯛ ꯂꯩꯕ꯭ꯔꯣ ꯅꯣꯏ ꯌꯨꯝꯗ ꯃꯤ ꯅꯣꯏ ꯌꯥꯝꯅ ꯂꯩꯕ꯭ꯔꯥ ꯃꯤ ꯈꯤꯇꯪ ꯂꯩꯕ꯭ꯔꯥ
ꯃꯔꯤ ꯃꯉꯥ ꯇꯔꯨꯛ
ꯑꯣ ꯑꯣ ꯌꯥꯏꯅꯦ ꯑꯣ ꯑꯣ ꯑꯣ ꯍꯌꯦ
ꯃꯤ ꯇꯔꯨꯛ ꯍꯥꯏꯕꯗꯤ ꯉꯁꯤꯗꯤ ꯑꯃꯨꯛꯀ ꯃꯤ ꯃꯉꯥ ꯃꯤ ꯃꯉꯥ ꯑꯣꯏꯔꯅꯤ ꯉꯁꯤꯗꯤ ꯏ ꯑꯃꯨꯛꯀ ꯊꯕꯛ ꯊꯕꯛꯗꯤ ꯑꯃꯨꯛꯀ ꯃꯥꯁꯤ ꯍꯧꯖꯤꯛꯇꯤ ꯂꯩꯔꯤꯗ ꯏꯔꯨꯔꯒ ꯒꯥꯔꯤ ꯑꯃꯝ ꯆꯠ ꯆꯒꯦꯅꯀꯣ
ꯑꯣ ꯑꯣ ꯑꯣ ꯑꯣ
ꯗ꯭ꯌꯨꯇꯤ ꯂꯩꯕꯅꯤꯅ
ꯑꯣꯀꯦꯀꯦ ꯅꯪ ꯅꯪꯗꯤ ꯅꯪꯁꯨ ꯊꯕꯛ ꯇꯧꯕ꯭ꯔꯥ
ꯑꯦꯗꯤ ꯊꯕꯛ ꯇꯧꯗꯔ꯭ꯤꯗ꯫
ꯑꯣ ꯑꯣ ꯑꯣꯀꯦ ꯎꯝ꯫
ꯏꯌꯥꯝꯕ ꯑꯅꯤ ꯑꯅꯤ ꯇꯧꯋꯦ ꯑꯗꯨꯕꯨ ꯑꯩ ꯇꯧꯔꯤ꯫ ꯃꯤ ꯃꯤ ꯑꯣꯏꯕꯗ꯫
ꯑꯣ ꯑꯣ ꯑꯣ ꯑꯣ ꯅꯣꯏꯁꯦ ꯅꯨꯄꯥ ꯉꯥꯛ꯫
ꯏꯋꯥꯡꯒ꯭ꯔꯦ꯫ ꯅꯨꯄꯥ ꯅꯨꯄꯤꯃꯗꯤ ꯌꯨꯝ ꯐꯪꯒꯦ ꯍꯥꯏꯛꯇ ꯇꯥꯔꯣ꯫
ꯑꯣꯀꯦ꯫
ꯋꯥ ꯍꯣꯝ
ꯑꯣ ꯑꯣ ꯍꯧꯖꯤꯛ ꯅꯪ ꯍꯥꯏꯕꯗ ꯇꯥꯔꯦ ꯍꯣꯏ ꯍꯣꯏ
ꯑꯩꯅ ꯇꯨꯝꯕ
ꯑꯣꯀꯦ ꯑꯣ ꯑꯣ
ꯅꯣꯏꯗꯤ ꯀꯌꯥ ꯂꯩꯕ꯭ꯔꯣ ꯑꯩꯔꯣ
ꯑꯩꯈꯣꯏꯗꯤ ꯃꯤ ꯌꯥꯝꯃꯦ ꯑꯥ
ꯑꯩꯗꯤ ꯃꯁꯇꯔ ꯇꯧꯔꯤꯌꯦ
ꯑꯣ ꯑꯣ ꯑꯣ ꯌꯥꯏꯅꯦ ꯀꯔꯤ ꯁꯕꯖꯦꯛꯇꯔꯣ
ꯏꯀꯣꯅꯣꯃꯤꯛꯁꯗ
ꯑꯁ ꯐꯌꯦꯅꯦ
ꯎꯝ ꯎꯝ ꯑꯩꯈꯣꯏꯁꯨ ꯃꯤ ꯌꯥꯝꯃꯦ ꯑꯣ꯫ ꯑꯩꯈꯣꯏꯁꯦ ꯃꯤꯁꯦ ꯅꯥꯏꯟꯃꯨꯛ ꯂꯩꯌꯦ꯫ ꯅꯥꯏꯃꯨ ꯑꯩꯈꯣꯏ ꯔꯤꯂꯦꯇꯤꯞꯁ ꯅꯥꯏꯟꯁꯨ ꯌꯥꯝꯗꯦ꯫
ꯍꯣꯏ ꯕꯧꯃꯅꯥꯐ꯫
ꯑꯣ ꯑꯗꯨꯒ ꯍꯣꯏ ꯍꯣꯏ ꯑꯩꯈꯣꯏꯁꯨ ꯑꯗꯨꯝ ꯍꯥꯟꯅ ꯂꯩꯌꯦ ꯑꯗꯨ ꯑꯩꯈꯣꯏ ꯀꯥꯖꯤꯟ ꯈꯣꯏ ꯆꯤꯡꯗꯒꯤꯀꯣ꯫ ꯑꯥ꯫ ꯄꯨꯂꯞꯇ ꯑꯩꯈꯣꯏꯁꯦ ꯃꯤꯗꯤ ꯌꯥꯝꯗꯕꯅꯤ ꯃꯤ ꯃꯉꯥꯀꯣ꯫ ꯗꯣ ꯑꯩꯈꯣꯏ ꯀꯥꯖꯤꯟ ꯈꯣꯏ ꯆꯤꯡꯗꯒꯤ ꯂꯥꯏꯔꯤꯛ ꯇꯝꯕ ꯈꯣꯏ ꯂꯥꯛꯑꯦꯕ ꯑꯩꯈꯣꯏ ꯀꯥꯖꯤꯟꯈꯣꯏ꯫
ꯎꯝ꯫
ꯑꯗꯨꯒꯤ ꯑꯩꯈꯣꯏ ꯄꯨꯂꯞ ꯑꯣꯏꯔꯗꯤ ꯃꯤ ꯅꯥꯏꯟ ꯑꯣꯏꯕ꯫
ꯑꯗꯨꯗꯤꯈꯤꯁꯤꯃꯅꯤꯒ ꯌꯥꯔꯣꯏꯍꯦ꯫
ꯎꯝ꯫
ꯌꯥꯔꯣꯏ ꯌꯥꯔꯣꯏ ꯑꯩꯈꯣꯏꯗꯤ ꯍꯣꯏ ꯊꯣꯡꯔꯗꯤ ꯑꯗꯨꯝ ꯌꯥꯝ ꯌꯥꯝꯅ ꯊꯣꯡꯅꯤ ꯑꯩꯈꯣꯏꯗꯤ꯫ ꯃꯤ ꯌꯥꯝꯕꯅꯤꯅꯀꯣ꯫ ꯑꯗꯨ ꯅꯪꯗꯤ ꯃꯥꯁꯇꯔ ꯀꯗꯥꯏꯗꯒꯤ ꯇꯧꯕ꯭ꯔꯥ꯫ ꯑꯦꯝ ꯌꯨꯗꯒꯤꯔꯥ ꯅꯠꯇ꯭ꯔꯒ ꯗꯤ ꯑꯦꯝꯗꯒꯤꯗꯒꯤꯔꯥ꯫ ꯍꯜꯂꯣ꯫
ꯑꯗꯨꯅꯦ꯫
ꯎꯝ ꯑꯧ ꯇꯥꯏ ꯑ ꯑꯧ ꯍꯣꯏ ꯅꯪꯒꯤ ꯅꯈꯣꯟꯗꯣ ꯑꯗꯨꯝ ꯇꯨꯃꯤꯟꯅ ꯍꯦꯛꯇ ꯂꯩꯊꯣꯛꯈ꯭ꯔꯦꯅꯦ ꯀꯔꯤꯒꯤꯔꯥ꯫
ꯑꯦ ꯅꯪꯉꯥꯡꯉꯤꯒꯩ ꯃꯥꯇꯝꯗ ꯈꯨꯝ꯫ ꯇꯥꯗ꯭ꯔꯗꯤ ꯑꯩꯈꯣꯏꯅꯤ ꯉꯥꯡꯅ ꯉꯥꯡꯅ ꯋꯥꯟ ꯑꯩꯠꯇꯤ ꯇꯥꯏꯝ ꯉꯥꯡꯅꯗꯤ ꯇꯥ ꯂꯥꯔꯔꯣꯏꯅ ꯑꯗꯨꯗꯤ꯫
ꯑꯣ ꯑꯣ ꯑꯗꯨ ꯅꯪ ꯏꯀꯅꯣꯃꯤꯛꯁ ꯂꯧꯕꯗꯣ ꯅꯪꯅ ꯄꯥꯝꯔꯒ ꯂꯧꯕ꯭ꯔꯥ꯫
ꯑꯣꯏ꯫
ꯑꯣ ꯐꯩꯅꯦ ꯒ꯭ꯔꯦꯖꯨꯋꯦꯁꯟꯗꯨꯁꯨ ꯏꯀꯣꯅꯣꯃꯤꯛꯁ ꯂꯧꯔꯛꯄ꯭ꯔꯥ꯫ ꯇꯥꯕ꯭ꯔꯣ꯫ ꯅꯈꯣꯟ ꯇꯥꯗ꯭ꯔꯦ ꯑꯩꯗꯤ꯫ ꯅꯪꯅ ꯍꯥꯏꯕꯁꯦ ꯀꯔꯤ ꯍꯥꯏꯕꯅꯣ꯫ ꯅꯈꯣꯟ ꯇꯥꯔꯤꯕ꯭ꯔꯣ꯫ ꯑꯥ ꯇꯥꯕ꯭ꯔꯣ꯫ ꯑꯗꯨꯝ ꯋꯥꯔꯤ ꯁꯥꯑꯣ ꯀꯣ ꯑꯩ ꯃꯈꯣꯟ ꯇꯥꯗ꯭ꯔꯁꯨ ꯑꯗꯨꯝ ꯋꯥꯔꯤ ꯁꯥꯔꯒ ꯂꯩꯌꯣ ꯉꯍꯥꯡꯅ ꯑꯩꯗꯤ ꯑꯃꯛꯀ ꯅꯦꯠꯋꯥꯛ ꯐꯔꯒꯅꯤ ꯑꯗꯨ ꯅꯪꯅ ꯕꯤ ꯑꯦꯗꯁꯨ ꯏꯀꯅꯣꯃꯤꯛꯁ ꯂꯧꯕ꯭ꯔꯣ ꯑꯗꯨꯝ ꯎꯝ ꯁ꯭ꯀꯣꯔꯗꯤ ꯀꯌꯥ ꯆꯠꯂꯦ ꯌꯥꯏꯅꯦ ꯅꯪꯒꯤ ꯏꯁꯀꯣꯔ ꯌꯥꯏꯅꯦ ꯑꯗꯨꯃꯨ ꯆꯠꯄꯗꯣ ꯌꯥꯏꯅꯦ ꯎꯝ ꯃꯥꯁꯇꯔꯗꯗꯤ ꯐꯥꯔꯁ ꯁꯦꯞ ꯅꯪ ꯁꯦꯀꯦꯟ ꯁꯦꯝ ꯍꯥꯏꯕ ꯅꯠꯇ꯭ꯔꯣ ꯍꯧꯖꯤꯛꯁꯦ꯫ ꯐꯥꯔꯁ ꯁꯦꯝꯗꯨꯗꯤ ꯅꯪꯒꯤ ꯄꯔꯁꯦꯟꯇꯦꯖ ꯀꯌꯥ ꯆꯠꯂꯦ꯫ ꯌꯥꯏꯅꯦ꯫ ꯎꯝ ꯅꯪ ꯃꯥꯁꯇꯔ ꯂꯣꯏꯔꯗꯤ ꯀ꯭ꯔꯤ ꯇꯧꯗꯣꯏꯅꯣ꯫ ꯎꯝ꯫ ꯑꯣꯀꯦ꯫ ꯎꯝ ꯎꯝ꯫ ꯑꯩꯁꯨ ꯃꯥꯁꯇꯔ ꯑꯩꯁꯨ ꯃꯥꯁꯇꯔ ꯀꯩꯅꯣ ꯏꯀꯣꯅꯣꯃꯤꯛꯁ ꯇꯧꯕꯅꯦ꯫ ꯑꯗꯨꯒ ꯒ꯭ꯔꯦꯖꯨꯑꯦꯁꯟꯗꯁꯨ ꯏꯀꯅꯣꯃꯤꯛꯁ ꯇꯧꯔꯛꯑꯦ꯫ ꯎꯝ꯫ ꯑꯗꯣ ꯍꯧꯖꯤꯛꯇꯤ ꯑꯗꯨꯝ ꯑꯩꯁꯨ ꯑꯗꯨꯝ ꯑꯦꯛꯖꯥꯝ ꯊꯥꯔꯒ ꯑꯗꯨꯝ ꯂꯩꯔꯤ ꯑꯩꯁꯨ ꯏꯀꯣꯅꯣꯃꯤꯛꯁ ꯔꯤꯂꯦꯇꯦꯠ ꯑꯦꯛꯖꯥꯝꯁꯨ ꯊꯥꯔꯒ ꯂꯩꯔꯤ ꯎꯝ ꯑꯗꯨꯒ ꯅꯪꯗꯤ ꯀꯔꯤ ꯇꯧꯒꯗꯕ꯭ꯔꯥ ꯃꯥꯁꯇꯔ ꯂꯣꯏꯔꯒ ꯀꯔꯤ ꯀꯔꯤ ꯇꯧꯒꯗꯕ꯭ꯔꯥ ꯅꯪꯗꯤ ꯑꯥ ꯐꯩꯌꯦꯅꯦ ꯑꯗꯨꯁꯨ ꯑꯗꯨꯝ ꯇ꯭ꯔꯥꯏ ꯇꯧꯧꯕꯗ ꯎꯝ ꯑꯣꯀꯦ ꯑꯣꯀꯦ ꯑꯌꯥꯝꯕꯁꯤꯡꯗꯤ ꯀꯔꯤ ꯀꯔꯤ ꯊꯕꯛ ꯇꯧꯔꯦ ꯍꯥꯏꯕ ꯍꯣꯏ ꯐꯌꯦꯅꯦ ꯂꯣꯏꯅ ꯊꯕꯛ ꯇꯧꯕꯗꯣ ꯅꯪꯁꯨ ꯊꯕꯛ ꯇꯧꯧꯕ ꯌꯥꯔꯦ ꯅꯪ ꯃꯥꯁꯇꯔ ꯂꯣꯏꯔꯗꯤꯀꯣ ꯎꯝ ꯀꯟꯅ ꯍꯣꯠꯅꯧ ꯊꯕꯛꯇꯤ ꯑꯗꯨꯝ ꯐꯪꯒꯅꯤꯗ ꯎꯝ ꯍꯌꯦꯡ ꯁꯟꯗꯦꯗꯤ ꯆꯔꯆ ꯆꯠꯀꯗ꯭ꯔꯣ ꯆꯠꯀꯅꯤ ꯍꯥꯏꯕ ꯎꯝ ꯐꯩꯌꯦꯦ ꯆꯥꯔ ꯆꯄꯁꯨ ꯑꯗꯨꯝ ꯆꯠꯇꯠꯇꯤ ꯆꯠꯀꯗꯕꯅꯦ ꯎꯝ ꯀꯁꯨ ꯆꯒꯅꯤ ꯁꯟꯗꯦꯗ ꯆꯔꯆ ꯆꯠꯀꯅꯤ ꯑꯩꯁꯨ ꯍꯣꯏ ꯑꯩꯈꯣꯏꯁꯨ ꯃꯤ ꯌꯥꯝꯃꯦ ꯑꯩꯈꯣꯏꯁꯨ ꯃꯤ ꯃꯥꯄꯜ ꯃꯥꯄꯜꯃꯨꯛ ꯂꯩꯌꯦ ꯑꯩꯈꯣꯏ ꯃꯌꯥꯝ ꯀꯣꯂꯦꯖ ꯀꯥꯟꯅꯕ ꯉꯥꯛꯇꯅꯦ ꯏꯆꯤꯟ ꯏꯅꯥꯎꯁꯤꯡꯁꯨ ꯍꯣꯏ ꯀꯥꯖꯤꯟ ꯑꯥ ꯆꯤꯡ ꯂꯥꯛꯄꯁꯨ ꯏꯆꯤꯟ ꯏꯅꯥꯎ ꯉꯥꯛꯇꯅꯦ ꯑꯗꯨꯅ ꯑꯗꯨꯝ ꯃꯤ ꯌꯥꯝꯃꯦ ꯑꯩꯈꯣꯏꯁꯨ ꯄꯨꯂꯞ ꯆꯠꯀꯅꯤ ꯑꯩꯈꯣꯏꯁꯨ ꯆꯠꯂꯗꯤꯦ ꯍꯣꯏ ꯅꯪꯗꯤ ꯆꯥ ꯊꯛꯑꯕꯣ ꯑꯩꯁꯨ ꯆꯥꯗꯤ ꯊꯛꯑꯅꯤ ꯍꯧꯖꯤꯛꯁꯦ ꯑꯥꯐꯇꯔꯅꯨꯟꯗ ꯆꯥ ꯊꯛꯄ ꯄꯥꯝꯃꯦ ꯌꯥꯝꯅ ꯑꯗꯨꯅ ꯆꯥ ꯊꯛꯑꯅꯤ ꯑꯗꯨꯒ ꯉꯥꯛ ꯂꯩꯔꯗꯤ ꯀꯩꯅꯣ ꯇꯧꯒꯅꯤ ꯎꯝ ꯑꯗꯨ ꯅꯪꯁꯤꯗꯤ ꯅꯪꯒꯤ ꯐꯦꯕꯣꯔꯦꯠ ꯀꯂꯔꯁꯦ ꯀꯔꯤꯅꯣ ꯑꯣ ꯌꯥꯏꯅꯦ ꯑꯩꯒꯤ ꯐꯦꯕꯣꯔꯥꯏꯠ ꯀꯂꯔꯁꯤꯗꯤ ꯑꯩꯒꯤ ꯐꯦꯕꯣꯔꯥꯏꯠ ꯀꯂꯔꯁꯤꯗꯤ ꯕ꯭ꯂꯨꯅꯦ ꯑꯥ ꯑꯩ ꯑꯗꯨꯝ ꯕ꯭ꯂꯨ ꯄꯥꯝꯃꯦ ꯌꯥꯝꯅ ꯃꯆꯨꯗꯣ ꯌꯥꯝ ꯀꯨꯜ ꯑꯣꯏꯕꯀꯣ ꯑꯗꯒꯤ ꯑꯗꯨꯝ ꯕ꯭ꯂꯨ ꯄꯥꯝꯃ ꯌꯨꯖꯂꯤ ꯑꯩꯗꯤ ꯑ ꯍꯣꯏ ꯐꯨꯔꯤꯠ ꯍꯥꯏꯔꯁꯨ ꯑꯗꯨꯝ ꯕ꯭ꯂꯨ ꯑꯗꯨꯒꯤ ꯑ ꯏꯌꯥꯝꯕ ꯑꯩ ꯐꯨꯔꯤꯠꯁꯦ ꯑꯗꯨꯝ ꯕ꯭ꯂꯨ ꯁꯦꯠꯁꯦ ꯑꯗꯨꯝ ꯈꯔ ꯌꯥꯝꯕꯅꯦ